ꯑ
ꯇꯥꯕꯔ꯭ꯣ
ꯇꯥꯏ ꯇꯥꯏ
ꯎ ꯀꯔꯤ ꯇꯧꯔꯤꯅꯣ
ꯑꯁ ꯀꯩꯁꯨ ꯇꯧꯗꯦꯗꯥ
ꯒꯦꯝ ꯁꯅꯕ꯭ꯔꯣ
ꯁꯅꯥꯗꯦꯕ ꯒꯦꯕꯨ ꯆꯅꯒꯦ ꯃꯤ ꯁꯉꯗꯗ ꯆꯅꯥ ꯗꯦꯕ
ꯇꯞꯅ ꯉꯥꯡꯋꯦ ꯑꯩ ꯅꯀꯣꯟꯁꯦ ꯁꯦꯒꯥꯏꯒꯦ ꯇꯧꯋꯦ
ꯑ ꯐꯔꯦꯅꯦ ꯐꯔꯦꯅꯦ ꯇꯞꯅ ꯉꯥꯡꯕꯤꯈꯔꯤ ꯀꯩꯅꯣ ꯉꯥꯡꯉꯗꯤ ꯂꯣꯏꯔꯤ ꯀꯩꯅꯣ
ꯀꯩꯀꯩ ꯍꯥꯏꯔꯣ ꯍꯧꯖꯤꯛꯀꯤ ꯍꯥꯏꯕꯗ
ꯒꯦꯝ ꯒꯦꯝꯒ ꯁꯅꯥꯗꯦꯕ
ꯑꯦ ꯅꯪ ꯒꯦꯝ ꯁꯥꯟꯅꯗ꯭ꯔꯅꯦ ꯅꯆꯤꯟ ꯊꯤꯅꯨꯗ
ꯇ ꯒꯦꯝꯅ ꯌꯥꯝ ꯄꯥꯛ ꯏꯟꯇꯔꯦꯁ ꯂꯩꯇꯦꯗ ꯑꯗꯨꯝ ꯏꯃꯥꯟꯅꯕ ꯂꯥꯛꯑꯗꯤ ꯑꯗꯨꯝ ꯁꯥꯟꯅꯦ ꯍꯥꯏꯕꯅꯦ ꯑꯇꯣꯄꯁꯤ ꯅꯨꯃꯤꯠꯇꯤ ꯑꯗꯨꯝ ꯁꯥꯟꯅꯔꯤꯗ
ꯑꯣ ꯋꯥꯦꯖꯦ ꯑꯗꯨꯒ ꯁꯔꯤ ꯍꯥꯏꯕ ꯄꯕꯖꯤ
ꯑ ꯑꯗꯨ ꯑꯗꯨꯗꯤ ꯋꯥꯁꯦ ꯈꯛꯇꯅꯤꯗ ꯎꯝ ꯑꯗꯨꯁꯨ ꯏꯟꯇꯔꯦꯁ ꯂꯩꯖꯔꯛꯇ꯭ꯔꯦ
ꯆꯅꯥꯒꯅ ꯆꯅꯥꯒꯅ ꯄꯤꯠꯁꯣꯀꯣ
ꯅꯪꯗꯤ ꯂꯨꯗꯣꯁꯅꯥ ꯂꯩꯕ ꯅꯠꯇ꯭ꯔꯣ ꯎꯝ ꯆꯥ ꯆꯔꯦ
ꯇꯔꯦ
ꯑ
ꯀꯩ ꯃꯊꯦꯅ
ꯉꯁꯤꯁꯦ ꯑꯌꯨꯛꯀꯤ ꯏꯟꯁꯥꯡꯅꯦꯗ ꯗꯥꯜꯅꯦꯗ
ꯑꯩ ꯈ꯭ꯋꯥꯏꯁꯦ ꯇꯥꯔꯤꯗꯑ
ꯇꯥꯇ꯭ꯔꯣ ꯊꯥꯄ꯭ꯔꯣ ꯊꯥꯄ꯭ꯔꯣ
ꯍꯜꯂꯣ
ꯍꯜꯂꯣ
ꯇꯥꯗ‌ꯣꯅꯦ
ꯇꯥꯕ꯭ꯔꯣ
ꯇꯥꯖꯦꯕ ꯀꯔꯤꯗ ꯀꯥꯎ ꯇꯔꯕ
ꯅꯪ ꯅꯪꯈꯣꯟꯗꯤ ꯇꯥꯏ ꯑꯩꯈꯣꯟ ꯇꯥꯗ꯭ꯔꯣ
ꯇꯥꯗꯤꯌꯦ ꯑꯩꯒꯤꯗꯤ ꯇꯥꯕ꯭ꯔꯣ
ꯇꯥꯏꯌꯦ
ꯇꯥꯔ ꯑ
ꯅꯪꯗꯤ ꯀꯩ ꯃꯊꯛ ꯆꯥꯔꯒꯦ
ꯀꯥꯏꯕ
ꯀꯩ ꯏꯟꯁꯥꯡ ꯆꯥꯔꯒꯦ
ꯂ‌ꯪꯒꯤ ꯈꯣꯟꯅ ꯇꯗꯤꯌꯦ
ꯅꯪꯕꯨ ꯀꯩ ꯏꯟꯁꯥꯡ ꯆꯥꯔꯒꯦ
ꯀꯩ ꯁꯒꯔꯤꯁꯏ ꯁꯒꯂꯤ
ꯑꯕ꯭ꯔꯣ
ꯍꯥꯎ ꯂꯩꯗꯤꯑꯦ
ꯁꯧꯒꯔꯤꯒꯥ ꯑꯌꯨꯛꯀꯤ ꯌꯦꯟꯁꯥꯡ ꯗꯥꯜ ꯑꯗꯨꯒ ꯑꯂꯨ ꯉꯧꯕ ꯋꯥ
ꯈꯣꯟ ꯇꯥꯗꯤꯅꯦ ꯑꯩꯈꯣꯏ ꯋꯥꯁꯨ ꯀ
ꯇꯥ ꯇꯔꯣꯛ
ꯑꯩꯁꯨ ꯀꯥꯗꯦꯕꯣ ꯀꯔꯤꯒꯤꯔꯣꯀꯣ ꯑꯩꯒꯤ ꯐꯖꯅ ꯆꯥꯕ꯭ꯔꯥ ꯇꯥꯕ꯭ꯔꯥ
ꯇꯥꯕ꯭ꯔꯣ ꯇꯥꯕ꯭ꯔꯣ
ꯇꯥꯦ
ꯇꯥꯕ꯭ꯔꯣ ꯇꯥꯕ꯭ꯔꯣ
ꯀꯔꯤꯂꯦ ꯍꯜꯂꯣ ꯍꯜꯂꯣ
ꯍꯜꯂꯣ ꯇꯥꯔꯕꯣ
ꯍꯜꯂꯣ ꯇꯥꯏ ꯇꯥꯏ ꯑꯁꯗ꯭ꯔꯦ ꯃꯨꯒ ꯍꯂꯣ
ꯑꯥꯎ ꯍꯂ ꯇꯥꯕ꯭ꯔꯣ
ꯇꯥꯔꯦ ꯇꯥꯗꯦ ꯇꯥꯗꯦ ꯇꯥꯕ ꯎꯨꯃꯨꯀꯥ ꯇꯑꯦ ꯑꯃꯨꯀ ꯇꯗꯦ
ꯑꯥ ꯅꯕ ꯌꯥꯗꯦꯅꯦ
ꯅꯪꯒꯤꯅꯦ ꯋꯥꯂꯣ ꯑꯩꯒꯤꯅꯦ ꯋꯥꯔꯥ ꯈꯪꯗ꯭ꯔꯦ
ꯑꯩꯒꯤ ꯑꯣꯏꯔꯝꯅꯤ
ꯅꯪꯒꯨ ꯑꯣꯏꯔꯝꯌꯥꯕ
ꯑꯥ
ꯅꯣꯏ ꯅꯦꯠꯋꯥꯛ ꯅꯨꯡꯉꯥꯏꯒꯕ꯭ꯔꯥ ꯅꯣꯏ ꯅꯣꯏ ꯃꯐꯝꯗ
ꯅꯨꯡꯉꯥꯏꯇꯦ ꯋꯥꯏꯐꯥꯏ ꯋꯥꯏꯐꯥꯏꯁꯨ ꯊꯝꯃꯦꯕ ꯑꯗꯨ ꯅꯨꯡꯉꯥꯏꯇꯦ ꯚꯤꯗꯤꯑꯣꯒꯨꯝꯕ ꯚꯤꯗꯤꯑꯣꯒꯨꯝꯕ ꯌꯦꯡꯉꯗꯤ ꯑꯗꯨꯝ ꯅꯨꯡꯉꯥꯏꯑꯕ
ꯑꯩꯈꯣꯏꯁꯨꯅꯨꯡꯥꯏ ꯅꯨꯡꯉꯥꯏ ꯈꯔ ꯅꯨꯡꯉꯥꯏꯕ ꯃꯐꯝ ꯂꯩ ꯅꯨꯡꯉꯥꯏꯇꯕ ꯑꯃ ꯐꯃꯦ
ꯀꯣꯜ ꯇꯧꯔꯗꯤ ꯌꯥꯝ ꯐꯕ ꯅꯨꯡꯉꯥꯏꯇꯕꯀꯣ
ꯇꯦꯕꯥꯛ
ꯀꯣꯜ ꯇꯧꯔꯗꯤ ꯅꯦꯠꯋꯥꯛ ꯌꯥꯝ ꯄꯥꯛ ꯅꯨꯡꯉꯥꯏꯇꯕ
ꯀꯣꯜ ꯇꯧꯂꯤꯗꯈꯔꯤ ꯍꯥꯏꯕ
ꯅꯦꯠꯋꯥꯛ ꯅꯨꯡꯉꯥꯏꯇꯦꯕ
ꯑꯗꯅꯦ
ꯀꯣꯜ ꯇꯧꯔꯗꯤꯀꯣ ꯅꯦꯠꯋꯥꯛ ꯅꯨꯡꯉꯥꯏꯇꯦꯕ ꯇꯥꯞ꯭ꯔꯣꯣ
ꯍꯔꯦ ꯀꯔꯤꯔꯗ ꯑꯁꯦ ꯀꯩ ꯀꯥꯔꯅꯦ
ꯇ
ꯇꯥꯗ ꯀꯅꯤ ꯂꯅꯤ ꯋꯥꯁꯦ
ꯍꯜꯂꯣ
ꯍꯌꯥ ꯈꯪꯗ꯭ꯣꯏꯔꯥ ꯑꯅ ꯏꯟꯅ ꯁꯀꯥꯗꯨꯔꯦ
ꯍꯧꯖꯤꯛ ꯏ ꯇꯥꯔꯕꯣ ꯇꯥꯕ꯭ꯔꯣ
ꯇꯥꯗꯦ
ꯇꯗꯦ
ꯑ
ꯍꯜꯂꯣ ꯍꯜꯂꯣ ꯍꯜꯂꯣ ꯇꯥꯕ
ꯌꯥꯗ꯭ꯔꯦ ꯏꯕꯨꯉꯣ
ꯌꯥꯗ꯭ꯔꯕꯣ
ꯉꯥꯡꯅꯕ ꯌꯗꯔꯦ
ꯑꯩ ꯅꯪꯒꯤ ꯈꯨꯣꯟꯖꯗꯤ ꯐꯖꯅ ꯇꯥꯏꯅ
ꯍ
ꯑꯩꯒꯤ ꯑꯃ ꯐꯥꯎ ꯇꯥꯗ꯭ꯔꯣ
ꯊ
ꯑꯩꯒꯤ ꯑꯐꯎ ꯇꯥꯗ꯭ꯔꯕꯣ
ꯌꯥꯗꯔꯦ ꯌꯥꯗꯔꯦ
ꯇꯥꯕꯔꯣ
ꯇꯥꯔꯦ ꯇꯥꯔꯦ ꯅꯦꯋꯥꯔꯛ ꯅꯨꯉꯥꯏ ꯑꯗꯨ ꯃꯥꯅꯦꯦ
ꯑꯣ
ꯎ ꯀ ꯀꯥꯏꯗ ꯂꯩꯒꯦ ꯃꯄꯥꯥꯟꯗ꯭ꯔꯣ ꯃꯅꯨꯡꯗ꯭ꯔꯣ
ꯍꯧꯖꯤꯛ ꯃꯄꯥꯟꯗ ꯂꯩ ꯅꯪꯗꯤ ꯕꯤꯠ ꯂꯩꯇ꯭ꯔꯦꯗ ꯅꯦꯋꯛ ꯊꯤꯃꯟꯅ ꯌꯥꯗ꯭ꯔꯦ ꯇꯥꯕꯔꯣ